ꯅꯥꯀꯣꯡꯗ ꯅꯞꯇ꯭ꯔꯖꯨ
ꯇꯥꯔꯕꯣ
ꯇꯥꯏꯌꯦ ꯁꯥꯏꯗ ꯁꯥꯟꯅꯧ ꯂꯥꯎꯋꯣ
ꯑꯩ ꯂꯩꯌꯦ ꯁꯨꯝ ꯁꯨꯝ ꯂꯩꯒꯦ
ꯀꯔꯤ ꯀꯔꯤ
ꯁꯤꯗ ꯁꯨꯝ ꯂꯩꯒꯦꯕ ꯇꯠꯂꯣꯏꯕ
ꯅꯥꯀꯣꯡꯗ ꯅꯞꯇ꯭ꯔꯗꯤ ꯌꯥꯗꯦꯕ ꯃꯤꯅꯥꯁꯀꯖꯨ ꯁꯥꯟꯅꯒꯗꯕꯅꯤ
ꯑꯩ ꯏꯃꯥꯟꯅꯕꯤꯗꯣ ꯔꯣꯖꯤꯂꯤꯗꯣ
ꯎꯝ
ꯃꯥꯒꯤꯗꯣ ꯍꯥꯞꯄꯕꯖꯥꯠꯅꯤ ꯃꯣꯏ ꯏꯆꯦꯗꯨꯅꯗꯤ ꯉꯔꯥꯡ ꯍꯥꯞꯈ꯭ꯔꯦꯅ ꯍꯥꯏꯔꯕ
ꯎꯝ
ꯑꯗꯨꯗꯨꯒ ꯃꯥꯗꯤ ꯑ ꯑꯦꯞꯁꯇꯨꯖꯨ ꯗꯥ꯭ꯎꯟꯂꯣꯠ ꯇꯧꯔꯝꯗ꯭ꯔꯕ ꯈꯪꯉꯕ ꯏꯁꯀ꯭ꯔꯤꯟ ꯁꯤꯌ꯭ꯔ ꯇꯧꯔ ꯇꯧꯅꯔꯦ ꯃꯃꯥꯡꯗ ꯇꯧꯒꯤꯕꯖꯤꯡꯗꯣ ꯑꯩꯈꯣꯏꯗꯤ ꯂꯣꯏ ꯀꯥꯎꯔꯦꯗꯅ
ꯎꯝ
ꯑꯗꯨꯒ ꯃꯥꯅ
ꯑ ꯏꯟꯀꯝ ꯀꯌꯥꯅꯣ ꯍꯥꯏꯔ ꯖꯦꯔꯣ ꯖꯦꯔꯣꯗ ꯃꯣꯏ ꯅꯒ ꯁꯃꯤꯠ ꯇꯧꯕ ꯌꯥꯗ꯭ꯔꯕ ꯏꯟꯀꯝ ꯑꯝꯕꯧ ꯂꯩꯇꯦ ꯍꯥꯏꯒꯦꯅ ꯂꯨꯄꯥ ꯆꯥꯎꯉꯥ ꯇꯧꯒꯔꯦ ꯑꯗꯨ ꯌꯥꯔꯦ ꯑꯗꯨ ꯀꯔꯥꯏ ꯀꯔꯥꯏꯗꯅꯣ ꯀꯔꯤ ꯀꯣꯠꯅꯣ ꯄꯤꯟ ꯅꯝꯕ꯭ꯔꯖꯨ ꯈꯪꯗ꯭ꯔꯤꯕ ꯃꯁꯥꯒꯤ ꯈꯪꯉꯕ ꯏꯆꯦꯗꯨꯅ ꯉꯔꯥꯡ ꯍꯥꯏꯔꯛꯑꯦꯕ ꯃꯩꯇꯩꯂꯣꯟ ꯐꯖꯅ ꯉꯥꯡꯗ꯭ꯔꯗꯤ ꯌꯥꯔꯣꯏꯀꯣ ꯃꯨꯁꯂꯤꯝ ꯅꯨꯄꯤ ꯑꯃꯁꯨ ꯃꯔꯣꯟ ꯃꯔꯤ ꯈꯣꯏꯕꯒꯤ ꯄꯩꯁꯥ ꯐꯪꯗꯦ ꯍꯥꯏꯕ꯭ꯔꯥ ꯀꯩꯅꯣꯝ ꯍꯥꯏ ꯑꯩꯅ ꯃꯨꯁꯂꯤꯝꯕꯩ ꯐꯪꯗ꯭ꯔꯗꯤ ꯇ꯭ꯔꯥꯏꯕꯦꯟ ꯃꯥꯗꯤ ꯐꯪꯉꯅꯤꯅ ꯏꯊꯟꯗ ꯈꯜꯂꯤꯕ ꯀꯔꯤ ꯌꯦꯟꯖꯥꯡ ꯊꯣꯡꯗꯣꯏꯅꯣ
ꯉꯧꯗꯣꯏꯅꯤ ꯍꯧꯖꯤꯛ ꯀꯥꯝꯕ ꯑꯗ
ꯎꯝ ꯍ ꯍ
ꯉꯧ ꯃꯆꯥꯖꯤꯁꯨ ꯑꯩꯖꯦ ꯉꯥꯏꯕ ꯉꯝꯗꯗꯅꯅꯦ ꯈꯪꯕ꯭ꯔꯥ ꯑꯥ ꯀꯅꯥꯥꯅꯣ ꯃꯤ ꯃꯔꯤ ꯑꯃ ꯃꯥꯅ ꯍꯥꯞꯍꯟꯕꯖꯥꯠꯅꯤꯗꯅ ꯑꯗꯨꯒ ꯃꯥꯅ ꯑꯃꯃꯝ ꯇꯧꯗꯨꯅ ꯂꯩꯔꯝꯃꯤꯕ
ꯀꯅꯥꯅꯕꯣ
ꯁꯩꯉꯣꯝ ꯃꯖꯥꯗꯣ ꯑꯗꯨꯒꯤ ꯑꯣꯖꯥꯅꯤ ꯃꯥꯅ ꯑꯩꯉꯣꯟꯗ ꯅꯪꯗ꯭ꯔꯦꯅ ꯑꯦ ꯏꯅꯝ ꯏꯅꯝꯃ ꯐꯣꯟ ꯇꯧꯔꯛꯀꯦꯅ ꯈꯥꯡ ꯉꯝꯗ꯭ꯔꯤꯗꯨꯗꯤꯅꯦ ꯃꯤ ꯃꯔꯤꯗꯨꯗ ꯑꯃ ꯑꯝꯇ ꯍꯣꯏ ꯃꯔꯤ ꯍꯥꯏꯕꯗꯤ ꯃꯔꯤ ꯗꯥꯎꯟꯂꯣꯗ ꯇꯧꯍꯂꯦꯗꯅ ꯑꯗꯨ ꯃꯥꯅ ꯐꯣꯟ ꯑꯇꯧ ꯇꯧꯁꯤꯟꯕꯖꯠꯦꯗꯅ
ꯍꯩꯃꯥ
ꯃꯔꯤꯔꯛꯇꯤ ꯁꯥꯟꯅꯔꯕ ꯃꯥꯁꯦ ꯑꯗꯨꯒ ꯃꯥꯅ ꯈꯟꯕꯗꯤ ꯃꯤ ꯃꯔꯤ ꯃꯉꯥ ꯇꯃꯛ ꯃꯉꯥꯗ ꯁꯥꯟꯅꯒꯗꯕꯅꯤ ꯈꯟꯕ
ꯑꯗꯣ ꯍꯥꯞꯄꯗꯣ ꯑꯗꯨꯝ ꯌꯥꯕ꯭ꯔꯣ
ꯌꯥꯕ꯭ꯔ ꯈꯪꯗꯦ ꯃꯥꯅ ꯇꯧꯁꯤꯟꯕꯗꯤ ꯑꯗꯨꯝ ꯌꯥꯕ ꯈꯪꯗꯤꯌꯦ
ꯑꯗꯨꯅ ꯍꯦꯛ ꯐꯔꯦꯅꯤ
ꯑꯩꯅ ꯅꯪ ꯉꯥꯏꯕ ꯉꯝꯗ꯭ꯔꯕ ꯑꯩꯅ ꯑꯩ ꯂꯥꯏꯔꯤꯛ ꯄꯥꯔꯤ ꯍꯥꯏꯕꯁꯤꯗꯅꯦ ꯑꯃꯨꯛꯁꯨ ꯇꯧꯔꯛꯑꯦꯕ ꯀꯣꯟꯅ ꯏꯅꯝꯃ ꯋꯥꯔꯤ ꯁꯥꯟꯅꯔꯁꯦꯅ ꯍꯩꯃꯥ ꯑꯩꯕꯨ ꯍꯜꯂꯛꯇ꯭ꯔꯤꯅꯦ ꯄꯨꯡ ꯃꯉꯥꯗ ꯍꯜꯂꯛꯇꯣꯏꯅꯤ ꯍꯥꯏꯕꯅꯦ ꯑꯗꯒꯤꯗꯤ ꯄꯨꯡ ꯃꯉꯥ ꯇꯥꯔꯝꯗꯥꯏꯁꯤꯗ ꯑꯩꯁꯤꯁꯨ ꯂꯥꯏꯔꯤꯛ ꯄꯥꯕ ꯆꯪꯉꯛꯇ꯭ꯔꯦꯕ ꯃꯥꯇꯕꯨ ꯎꯗꯅ ꯂꯩꯔꯦꯕ ꯑꯩꯒꯤ ꯃꯤꯠꯁꯤꯗ ꯑꯗꯩꯗꯤ
ꯉꯝꯃꯤꯅꯦ ꯉꯥꯏꯍꯥꯛ ꯁꯪꯉꯤ ꯀꯟꯗꯥꯗꯅ ꯃꯧꯅꯤꯅꯅ
ꯑꯗꯨꯒꯤ ꯑꯩꯁꯦ ꯅꯪ ꯁꯪꯗ꯭ꯔꯒꯗꯤ ꯐꯣꯟꯗꯣ ꯀꯅꯥꯅꯣꯝꯗ ꯄꯤꯔꯝꯃꯣ ꯑꯗꯨ ꯁꯥꯟꯅꯒꯦ ꯍꯥꯏꯅꯤꯡꯉꯛꯑꯕ ꯑꯗꯨ
ꯃꯣꯏꯒꯤꯗꯤ ꯁꯥꯟꯅꯈ꯭ꯔꯗꯤ ꯂꯣꯏꯔꯦꯗꯅ ꯃꯤ ꯍꯥꯏꯕ ꯑꯃ ꯗꯔꯀꯥꯔ ꯂꯩꯇꯦꯕ
ꯄꯤꯔꯛꯑꯣ ꯍꯥꯏꯔꯒ ꯍꯥꯏꯅꯤꯡꯉꯛꯑꯕꯗ ꯋꯥꯔꯤꯗꯨ ꯀꯅꯥꯅ ꯁꯥꯟꯅ ꯖꯤ ꯅꯪ ꯐꯣꯟꯗꯣ ꯀꯅꯥꯅꯣꯝꯗ ꯄꯤꯔꯨꯆꯣ ꯍꯥꯏꯅꯤꯡꯉꯛꯑꯕ ꯑꯩꯁꯦ
ꯎꯝ ꯑꯣ ꯑꯩꯈꯣꯏꯒꯤꯗꯤ ꯋꯥꯔꯗꯤꯡ ꯊꯥꯕꯩꯗꯣ ꯀꯟꯅ ꯈꯠꯅꯔꯦꯕꯀꯣ
ꯎꯝ
ꯍꯦꯛꯇ ꯅꯍꯥꯟꯗꯒꯤ ꯊꯥꯕꯗꯣ ꯌꯥꯔꯦ ꯍꯥꯏꯅꯔꯦ ꯑꯗꯨꯒ ꯑꯃꯨꯛ ꯀꯩꯗꯧꯔꯝꯅꯣ ꯈꯪꯗꯦ ꯑꯃꯃꯨꯛ ꯏ ꯑꯃꯗ ꯑꯃꯨꯛ ꯑꯃꯃꯨꯛ ꯏꯔ ꯊꯥꯒꯠꯂꯛ ꯍꯩꯄꯥ ꯁꯥꯕ ꯌꯥꯝꯃꯟꯗꯅꯅꯦ ꯀꯣꯛ ꯉꯥꯎꯔꯕ ꯑꯗꯩꯗꯤ ꯃꯔꯩ ꯌꯦꯠꯅꯔꯦꯅꯦ ꯍꯣꯏ ꯃꯔꯩ ꯌꯦꯠꯅꯔꯦ ꯑꯗꯨꯗꯨꯒ ꯑꯩꯅ ꯍꯥꯏꯕ ꯃꯦꯁꯦꯖꯁꯦ ꯑꯣ ꯌꯥꯔꯦ ꯋꯥꯔꯗꯤꯡꯒ ꯑꯃꯇ ꯍꯥꯞꯄꯨꯔꯅꯨ ꯇꯣꯛꯑꯣ ꯌꯥꯔꯦ ꯋꯥ ꯌꯥꯝ ꯌꯥꯝꯅ ꯗꯧꯔꯤ ꯑꯗꯨꯅ ꯃꯥꯀꯔ ꯑꯃ ꯄꯥꯏꯔꯒ ꯒꯤꯐꯇꯣ ꯄꯤꯗꯧꯕ ꯃꯤ ꯑꯗꯨꯗ ꯐ꯭ꯔꯦꯝ ꯃꯊꯛꯇꯨꯗ ꯃꯥꯔꯀꯔ ꯇꯧꯔ ꯏꯁꯤꯟꯅꯔꯣ ꯃꯥꯏ ꯃꯥꯏ ꯏꯅꯤꯡ ꯏꯅꯤꯡꯕꯗꯣꯅ ꯍꯥꯏꯕ
ꯑꯩꯈꯣꯏ ꯀꯥꯟꯗꯗꯤ ꯑꯗꯨꯃꯥꯏꯅ ꯇꯧꯔꯛꯇꯦ ꯀꯅꯥꯅ ꯊꯥꯔꯤꯝꯅꯣ ꯑꯗꯨꯝ ꯊꯥꯔ ꯄꯤꯔꯛꯅꯤ ꯑꯗꯨꯝ ꯉꯥꯡꯅ ꯁꯛꯅꯕꯒꯤ ꯃꯊꯧ ꯇꯥꯔꯛꯇꯦꯕ ꯑꯩꯈꯣꯏ ꯒ꯭ꯔꯨꯞꯇ ꯑꯗꯨꯒꯨꯝꯕ
ꯍꯣꯏ ꯑꯩꯈꯣꯏꯗꯤ ꯃꯣꯏꯒꯤ ꯏꯁ ꯍꯩꯄꯥ ꯁꯕ ꯌꯥꯝꯃꯟꯗꯅꯅꯦ ꯀꯣꯛ ꯉꯥꯎꯕꯗꯣ ꯑꯋꯣꯠ ꯑꯄꯥ ꯁꯥꯕ ꯌꯥꯝ ꯌꯥꯝꯃꯦꯕ ꯑꯗꯨꯒ ꯁꯩꯂꯦꯖꯥꯗꯨꯅꯅꯦ ꯃꯥꯅ ꯄꯥꯝꯖꯕ ꯅꯨꯄꯥꯗꯨꯅ ꯊꯥꯒꯠꯂꯛꯄ ꯑꯃ ꯌꯥꯎꯔꯤꯕ
ꯃꯥꯅ ꯄꯥꯝꯖꯕ ꯅꯨꯄꯥꯁꯤꯁꯨ ꯌꯥꯝ ꯀꯥꯡ ꯆꯤꯛꯑꯦ
ꯀꯩꯅꯣꯅꯦꯍꯦ
ꯁꯤ ꯃꯇꯧꯁꯦ ꯑꯩꯈꯣꯏ ꯃꯤꯅꯔꯕꯥꯅ ꯇꯝꯗꯣꯏꯅꯦꯕ ꯈꯪꯕ꯭ꯔ ꯋꯧ ꯅꯣꯛꯅꯤꯡꯈ꯭ꯔꯕ ꯑꯩꯈꯣꯏ ꯌꯨꯝꯗ ꯑꯍꯥꯎꯕ ꯊꯣꯡꯒꯅꯤ ꯍꯥꯏ ꯃꯣꯏꯒꯤ ꯏꯆꯥꯗꯣ ꯆꯥꯛꯀꯧꯅꯤ ꯍꯥꯏ
ꯀꯅꯥ ꯑꯣ ꯏꯆꯥ ꯑꯣ ꯂꯨꯍꯣꯡꯒꯗꯕꯤꯗꯣ
ꯎꯝ ꯅꯪꯗꯤ ꯑꯍꯥꯎꯕ ꯆꯥꯕ ꯐꯪꯉꯔꯣꯏꯅꯦ ꯇꯧꯗꯅ
ꯑꯍꯥꯎꯕ
ꯑꯍꯥꯎꯄꯗ ꯆꯥꯗꯨꯅ ꯂꯩꯁꯤꯅꯦ ꯑꯩꯅ ꯍꯥꯏ ꯑꯩ ꯉꯁꯥꯏ ꯄꯨꯡ ꯃꯥꯄꯟꯗ ꯃꯤꯀꯞ ꯊꯣꯛꯂꯛꯄꯩ ꯋꯥꯔꯤ ꯂꯤꯁꯟꯕꯅꯦ
ꯅꯪ ꯀꯅꯥꯝꯇꯗꯗꯤ ꯍꯥꯏꯗꯣꯛꯀꯅꯨꯅ ꯍꯥꯏꯗꯣꯛꯑꯣꯏ ꯍꯥꯏꯗꯣꯛꯑꯣꯏ ꯃꯥꯅ
ꯃꫭꯏꯅꯗꯤ ꯌꯥꯎꯍꯧ ꯉꯟꯂ‌ꯦꯅ ꯈꯜꯂꯤꯅ‌ꯦꯕ
ꯑꯩ ꯊꯦꯡꯅ ꯇꯨꯝꯕꯩꯅꯤ ꯁꯤꯅꯦ ꯑꯩꯅ ꯍꯥꯏꯁ‌ꯦ
ꯍꯥꯏꯗꯣꯛꯀꯅꯨꯒꯁꯨ ꯉꯥꯏꯈ꯭ꯔꯕ
ꯎꯝ ꯑꯗꯨ ꯉꯁꯥꯏ ꯃꯥꯄꯜꯗ ꯇꯨꯝꯕꯩ ꯇꯨꯝ ꯍꯧꯒꯠꯂꯛꯄꯔ ꯈꯟꯗꯦ ꯂꯥꯏꯕꯦꯔꯤꯗ ꯎꯧꯏꯗꯦ ꯉꯁꯤꯗꯤ
ꯑꯣ ꯐꯔ‌ꯦ ꯐꯔ‌ꯦ
ꯇꯨꯝꯅꯤꯡ ꯗꯦꯕ
ꯑꯩꯖꯨ ꯇꯨꯝꯃꯨꯔꯦ ꯇꯨꯝꯕꯖꯤꯗ ꯀꯃꯥꯏꯅ ꯇꯧꯒꯦꯕꯨ ꯐꯃꯨꯡꯗꯤ ꯑꯣꯟꯊꯔꯛꯀꯦ ꯇꯧꯕꯅꯤꯅꯦ ꯑꯩꯁꯦ
ꯍ
ꯑꯗꯨꯗꯩ ꯃꯤꯠꯆꯦ ꯈꯪꯁꯦꯡꯁꯦꯡꯉ‌ꯦ
ꯂꯥꯏꯕ꯭ꯔꯦꯔꯤꯗꯁꯨ ꯑꯃ ꯇ‌ꯦꯕꯟꯗꯩ ꯇꯥꯔꯛꯀꯦ ꯇꯧꯕ ꯈꯛ ꯈꯛ ꯆꯤꯡꯕꯤꯗꯣ ꯈꯪꯕ꯭ꯔꯥ ꯑꯃꯨ ꯃꯔꯛꯇ ꯇꯧꯕꯅꯤ ꯍꯦꯛ ꯐꯃꯨꯡꯗ ꯇꯨꯝꯃꯁꯨ ꯇꯧꯕꯤꯗꯣ ꯏꯁꯥ ꯂ‌ꯦꯡꯕꯤꯅ ꯂꯩꯕꯗꫭ
ꯇꯨꯝꯅꯤꯡꯉꯩ ꯑꯗꯨꯝ ꯇꯨꯝꯊꯣꯛꯈꯤꯕ ꯈꯔ ꯇꯨꯝꯅꯤꯡꯕ ꯍꯧꯔꯛꯄꯗ ꯎꯏ ꯎꯏꯕꯒ ꯅꯪꯕ ꯅꯠꯇꯦ ꯑꯩꯗꯤ
ꯍꯦꯛꯇ ꯑꯗꯨꯁꯨ ꯄꯨꯡꯖ‌ꯦ ꯉꯥꯛꯇꯪꯒ ꯎꯏꯔ ꯇꯣꯛꯑꯣꯗꯅ ꯑꯗꯨꯝ ꯐꯤꯕꯝꯁꯦ ꯁꯦꯝ ꯁꯦꯝꯂꯒ ꯅꯨꯡꯉꯥꯏꯕ ꯐꯝ ꯈꯟ ꯈꯟꯗꯅꯅꯦ ꯑꯗꯨꯝ ꯇꯨꯝꯗꯅ ꯂꯩꯗꯔꫭꯔꯤꯃꯤ ꯍꯧꯖꯤꯛ ꯐꯔꯦ ꯇꯧꯕ ꯑꯃꯨꯛꯁꯨ ꯇꯟꯕ ꯍꯤꯟꯖꯥꯡꯗꯨꯛ ꯂꯩꯔꯤꯕ
ꯊꯣꯡꯉꫭꯔꯅꯨ ꯀꯥꯡꯍꯧ ꯀꯥꯡꯍꯧ ꯄꯤꯔꯛꯀ‌ꯦ
ꯑꯩꯖꯨ
ꯂꯣꯛꯁꯤꯅ ꯍꯦꯛꯇ ꯈꯨꯕꯗ ꯈꯨꯕꯗ ꯑꯩ ꯁꯤꯒꯦ ꯇꯧꯕꯅꯦ
ꯍ ꯍ
ꯍꯥꯏ ꯆꯦꯡ ꯊꯤꯔꯒ ꯑꯩꯒꯁꯨ ꯋꯥꯠꯂꯤꯕꯅꯦ ꯃꯥꯒꯤ ꯇꯧꯔꯛꯀꯗꯕ
ꯑꯩꯒꯤ ꯃꯤ ꯑꯃ ꯋꯥꯠꯂꯤꯕ ꯏꯆꯦ ꯔꯕꯤꯅꯥꯒ ꯑꯍꯨꯝ ꯁꯥꯟꯅꯔꯅꯤ ꯍꯣꯔꯦꯟ ꯁꯤ ꯆꯦꯔꯕꯤꯅꯥꯗꯤ ꯃꯥꯒꯤ ꯔꯤꯁꯥꯔꯁ ꯇꯧꯕ ꯋꯥꯔꯤꯒ ꯑꯗꯨꯝ ꯁꯥꯔꯛꯑꯦ
ꯃꯥꯗꯤ ꯋꯥ ꯂꯤꯕ ꯍꯩꯔꯝꯒꯅꯤ
ꯎꯝ ꯂꯨꯍꯣꯡꯕꯗ ꯀꯔꯤ ꯀꯔꯤ ꯇꯧꯕ ꯐꯩ ꯐꯠꯇꯦ ꯑꯗꯨꯅꯕꯨ ꯍꯦꯟ ꯅꯨꯡꯉꯥꯏ ꯃꯥꯜꯂꯦꯗ ꯋꯥꯔꯤꯁꯦ ꯂꯩ ꯂꯩ ꯑꯗꯨꯝ ꯊꯣꯛꯂꯛꯑꯦꯕ
ꯑꯣ ꯃꯥꯥꯅ ꯍꯥꯏꯔꯤꯕ
ꯑꯥ ꯍꯥꯏꯗꯤ ꯑꯩ ꯑꯩꯉꯣꯟꯗꯁꯨ ꯅꯨꯡꯉꯥꯏꯗꯅ ꯍꯥꯏꯗꯤ ꯁꯟꯅꯤꯡꯉꯥꯏ ꯂꯩꯇꯕꯗꯨ ꯑꯣꯏꯗꯦꯕ ꯑꯗꯨꯝ ꯃꯔꯤ ꯃꯔꯤ ꯄꯥꯡꯊꯣꯛꯑ ꯊꯣꯛꯂꯛꯑꯦꯕ ꯑꯗꯨꯖꯤꯛ
ꯎꯝ
ꯁꯤꯕꯗ ꯀꯔꯤ ꯀꯔꯤ ꯇꯧꯍꯩꯕ ꯇꯧꯍꯩꯗꯕ ꯀꯔꯤ ꯂꯩ
ꯂꯥꯏꯔꯤꯛ ꯇꯥꯛꯅꯕꯕꯨ ꯍꯦꯟꯕꯤꯅꯦꯕ
ꯍꯣꯏ
ꯂꯥ ꯂꯥ ꯂꯥ ꯂꯥ ꯂꯥꯥ ꯂꯥ ꯂꯥꯥ ꯂꯥ
ꯄꯥꯟꯊꯣꯏꯕꯤ ꯈꯣꯡꯒꯨꯜꯁꯦ ꯂꯣꯏꯁꯤꯟꯒꯦ ꯇꯧꯕꯅꯦ ꯃꯊꯛ ꯑꯃꯨꯛ ꯄꯥꯝ ꯃꯈꯥ ꯑꯃꯨꯛ ꯄꯥꯝ ꯃꯇꯝ ꯌꯥꯝ ꯆꯪꯉꯦ
ꯄꯥꯕ꯭ꯔꯣ
ꯍꯣꯏ ꯄꯦꯁ ꯀꯨꯟ ꯋꯥꯠꯂꯤ
ꯅꯪ ꯄꯨꯟꯁꯤꯒꯤ ꯑꯍꯥꯟꯕ ꯄꯥꯕ꯭ꯔꯣ
ꯀꯩꯕꯣ
ꯑꯗꯨ ꯂꯥꯏꯔꯤꯛꯇꯣ
ꯄꯨꯟꯁꯤꯒꯤ ꯑꯍꯥꯟꯕ ꯃꯃꯥꯡꯗ ꯑꯃꯨꯛꯇꯗꯤ ꯄꯥꯗ꯭ꯔꯤ ꯑꯗꯣ ꯁꯤꯂꯦꯕꯁ ꯍꯥꯞꯄꯛꯄꯗꯒꯤ ꯍꯟꯗꯛ ꯑꯦꯛꯖꯥꯝꯒꯤ ꯃꯈꯥꯒꯤ ꯑꯔꯥꯏꯕꯁꯤꯡꯗꯣ ꯍꯥꯟꯅ ꯄꯥꯊꯣꯛꯈ꯭ꯔꯦ
ꯎꯝ
ꯑꯗꯨꯗꯨꯒ ꯍꯧꯖꯤꯛꯁꯤꯅ ꯑꯃꯨꯛ ꯃꯊꯛꯀꯤ ꯄꯥꯍꯧꯗꯕ ꯃꯊꯛꯀꯤꯗꯨꯒ ꯃꯈꯥꯗꯨꯒ ꯄꯨꯜꯂ ꯑꯃꯨꯛ ꯄꯥꯥꯁꯟꯕ
ꯍꯝ ꯃꯊꯛꯔ ꯃꯈꯥꯔ ꯑꯃ ꯄꯥꯒꯤꯕꯅꯦ ꯑꯩꯖꯦ ꯑꯩꯅ ꯄꯥꯗꯅ ꯈꯣꯠꯇꯅ ꯇꯧꯋꯤꯗ ꯃꯊꯛꯀꯤꯗꯨꯗꯤ ꯂꯨꯏꯍꯦ ꯄꯥꯕ ꯉꯝꯗꯦ ꯃꯥꯗꯤ
ꯍꯣꯏ ꯑꯗꯣ ꯄꯥꯔꯛꯑ ꯒꯕꯨꯗꯤ ꯒ꯭ꯌꯥꯟ ꯇꯥꯏ ꯑꯩꯗꯤ ꯃꯔꯛꯇ ꯒ꯭ꯌꯥꯟ ꯇꯥꯗꯕꯕꯨꯗꯤ ꯌꯥꯎꯋꯦꯕꯀꯣ ꯈꯔ
ꯎꯝ ꯍꯥꯏꯕꯗꯤ ꯀꯔꯤꯅꯣ ꯍꯥꯏꯅꯤꯡꯉꯤꯁꯦ ꯍꯥꯏꯕꯁꯦ ꯁꯨꯝ ꯈꯪ ꯈꯪꯗꯕ ꯌꯥꯎꯑꯦꯕ
ꯍꯣꯏ ꯑꯗꯨꯒ ꯋꯥꯍꯩꯕꯨꯗꯤ ꯃꯥ ꯌꯥꯝ ꯂꯨꯏ
ꯎꯝ
ꯑꯇꯩ ꯑꯔꯤꯕꯒꯁꯨ ꯃꯥꯟꯅꯗꯦꯕ ꯄꯥꯒꯨꯝꯕ ꯀꯥꯒꯨꯝꯕꯁꯦ ꯌꯥꯝ ꯇꯥꯁꯜꯂꯦ ꯗꯣ ꯄꯥꯍꯧꯗꯕꯗꯣ ꯌꯥꯝ ꯅꯨꯡꯉꯥꯏꯇꯕ ꯑꯩꯁꯦ ꯍꯥꯏꯗꯤ ꯁꯤꯂꯦꯕꯁꯇ ꯌꯥꯎꯕꯗꯨꯕꯨꯛ ꯂꯣꯏꯅꯃꯛ ꯄꯥꯗ꯭ꯔꯒꯗꯤ ꯑꯩꯖꯦ
ꯄꯥꯞ ꯑꯃ ꯆꯦꯟꯒꯗꯕ ꯑꯃꯨꯛ ꯃꯥꯟꯕ
ꯑꯩꯈꯣꯏꯁꯨ ꯅꯨꯄꯤ ꯀꯦꯔꯦꯛꯇꯔ ꯍꯪꯒꯅꯤ ꯍꯥꯏꯔꯝꯃꯤ ꯑꯗꯨꯝ ꯁꯤ ꯄꯥꯁꯜꯂꯣ ꯄꯥꯟꯊꯣꯏꯕꯤ ꯅꯠꯇꯕ ꯑꯗꯨꯝ ꯑꯔꯤꯕꯒꯤꯗ ꯄꯨꯟꯅ ꯍꯪꯗꯣꯏꯅꯤ ꯈꯣꯏꯗꯤ ꯑꯔꯤꯕ ꯗ ꯍꯥꯢꯔꯒ ꯅꯨꯄꯤ ꯀꯔꯦꯛꯇꯔ
ꯑ ꯄꯤꯇꯪ ꯉꯥ ꯌꯥꯔꯦ ꯅꯥꯎꯊꯤꯡꯈꯣꯡꯒꯤ ꯀꯩꯅꯣ
ꯆꯈꯥ ꯃꯣꯏꯔꯦꯝꯕꯩ ꯅꯨꯄꯤ ꯀꯩ ꯀꯅꯥ ꯀꯅꯥꯅꯣ ꯃꯌꯥꯝ ꯍꯥꯏꯔꯝꯕꯅꯦ ꯑꯣꯖꯥ ꯇꯝꯐꯥ ꯅ
ꯈꯪꯗꯦ
ꯆꯥꯏꯅꯥꯔꯣꯜꯗ ꯌꯥꯎꯕꯤꯗꯣ
ꯑꯣ ꯆꯥꯏꯅꯔꯣꯗꯤ ꯆꯥꯏꯅꯔꯣ ꯗꯣ ꯑꯩ ꯑꯃꯨꯛꯇ ꯄꯥꯗ꯭ꯔꯤ ꯅꯍꯥꯟꯋꯥꯏ ꯑꯃꯗꯤ ꯌꯥꯎꯒꯤꯕ ꯀꯩꯅꯣꯝ ꯇꯧꯕꯅꯤ ꯀ꯭ꯂꯥꯁ ꯇ ꯑꯉꯥꯡ ꯑꯣꯏꯔꯤꯀꯥꯟꯗ ꯗꯨꯗꯤ ꯑꯔꯥꯏꯕ꯭ꯔ ꯌꯥꯎꯒꯤꯕꯅꯤꯗꯅ
ꯃꯣꯏ ꯏꯆꯦ ꯔꯥꯕꯤꯅꯥꯗꯤ ꯃꯤꯅꯤꯠ ꯇꯔꯥꯃꯥꯊꯣꯏ ꯇꯔꯥꯒ ꯈꯔ ꯐꯥꯖꯜꯂꯗꯤ ꯊꯝꯃꯒꯦ ꯀꯣ
ꯎꯝ ꯃꯥꯗꯤ ꯍꯥꯏ ꯎꯝ ꯑꯩꯈꯣꯏ ꯃꯣꯃꯣꯆꯥꯗꯤ ꯇꯔꯥ ꯐꯥꯕꯗꯩ ꯏꯅꯝꯃ ꯑꯩ ꯊꯝꯃꯒꯦ ꯊꯝꯒ꯭ꯔꯦ
ꯑꯦꯛꯁꯄꯤꯔꯤꯌꯦꯟꯁ ꯌꯥꯝ ꯂꯩ ꯍꯥ ꯆꯃꯧ ꯃꯆꯥ ꯅꯨꯄꯥ ꯀꯣꯏꯅꯩ ꯀꯥꯏꯅ ꯑꯃꯨꯛ ꯇꯧꯔꯛꯀꯅꯤꯀꯣ
ꯐꯣꯟ ꯗ ꯇꯧ ꯂꯩ ꯀꯥꯔꯤꯌꯥ ꯄꯨꯡꯆꯥꯏ ꯆꯥꯏꯖꯅꯤ ꯑꯩꯁꯨ ꯀꯥꯔꯤꯌꯥꯗꯒꯤ ꯄꯩꯁꯥ ꯐꯪꯉꯛꯄꯗꯨꯅ ꯐꯣꯟ ꯄꯩꯁꯥ ꯍꯥꯞꯄꯤꯅꯦ
ꯑꯩꯁꯨ ꯉꯔꯥꯡ ꯍꯥꯞꯄ ꯍꯧꯈ꯭ꯔꯕꯅꯤ ꯀꯨꯟꯅꯤꯊꯣꯏ ꯍꯥꯞꯈ꯭ꯔꯕꯅꯤ ꯉꯔꯥꯡ
ꯏꯃꯥꯏ ꯌꯥꯝꯃꯦꯍꯦ
ꯉꯔꯥꯡꯇꯪꯒꯤ ꯅꯦꯠꯁꯤ ꯀꯣꯟꯅꯗꯕ ꯑꯗꯨꯒꯤ ꯍꯥꯞꯄ ꯄꯩꯁꯥ ꯈꯔ ꯂꯩꯔꯗꯤꯅꯦ ꯄꯩꯁꯥ ꯈꯔ ꯄꯥꯏꯔꯗꯤꯅꯦ ꯍꯦꯛꯇ ꯍꯥꯞꯇꯣꯛꯏꯕ ꯍꯨꯝ
ꯑꯗꯩ ꯉꯔꯥꯡ ꯈꯛꯇꯪ ꯈꯟꯂꯒ ꯂꯨꯄꯥ ꯀꯨꯟ ꯁꯣꯛꯑꯦ
ꯎꯝ ꯋꯥꯟ ꯖꯤꯕꯤ ꯔ ꯀꯩꯅꯣ ꯈꯛꯇ ꯐꯪꯉꯝꯅꯤ
ꯍꯩꯃ ꯑꯩꯈꯣꯏ ꯋꯥꯟ ꯖꯤꯑꯣꯒꯤ ꯋꯥꯟ ꯖꯤꯕꯤꯗꯤ ꯅꯥꯏꯟꯇꯤꯟꯅꯦꯕ
ꯂꯨꯄꯥ ꯑꯍꯨꯝꯇꯅꯤ
ꯑꯗꯒꯤ ꯊꯥꯔꯇꯤ ꯅꯥꯏꯟꯒꯤꯅ ꯊ꯭ꯔꯤ ꯗꯦꯁꯀꯤꯅꯦꯕ
ꯈꯦꯠꯅꯕ ꯅꯠꯇꯦ
ꯑꯗꯒꯤ ꯑ ꯃꯆꯠ ꯃꯆꯠ ꯍꯥꯞꯇꯣꯏꯁꯔꯨ ꯀꯥꯟꯅꯔꯔꯣꯏ ꯅꯪꯒꯤꯗꯣꯅ ꯐꯣꯟ ꯄꯩꯁꯥ ꯍꯥꯞꯄꯣꯅ ꯍꯥꯞꯇꯣꯛ ꯑꯕ ꯑꯩ
ꯐꯣꯟ ꯄꯩꯁꯥ ꯈꯔꯂꯣꯏꯗꯤ ꯂꯣꯏꯔꯅꯤ ꯅꯨꯡꯇꯤꯒꯤ ꯋꯥꯟ ꯖꯤꯕꯤ ꯐꯪꯕꯅꯦꯦ ꯁꯤꯁꯦ ꯂꯣꯏꯔꯛꯑꯗꯕꯅꯤ
ꯎꯝ ꯑꯩ ꯋꯥꯟ ꯄꯣꯏꯟ ꯐꯥꯏꯚꯅꯗꯤ ꯂꯣꯏꯁꯤꯜꯂꯤꯒꯦ
ꯅꯦꯠ ꯑꯃꯨꯛ ꯍꯥꯞꯀꯦꯅ ꯍꯥꯏꯔꯤꯁꯦ ꯋꯥꯟ ꯄꯣꯏꯟ ꯐꯥꯏꯚ ꯑꯣꯏ ꯁꯤꯒꯤ ꯐꯪꯕꯗꯣ ꯂꯣꯏꯔ ꯁꯤ ꯅꯣꯡꯕꯩ ꯂꯣꯏꯔꯕ
ꯍꯥꯏ ꯍꯥꯏ ꯅꯪꯗꯤ ꯀꯔꯤ ꯇꯧꯕ
ꯏꯟꯁꯇꯥꯒ꯭ꯔꯥꯝꯒꯨꯝꯕ ꯌꯨꯇ꯭ꯌꯨꯕꯀꯤ ꯁꯣꯔꯁ ꯀꯨꯝꯕ ꯌꯦꯡꯕꯗꯣ ꯌꯥꯝ ꯆꯥꯏꯅꯤ
ꯆꯥꯕꯅꯤ ꯑꯩꯅ ꯉꯥꯏꯍꯥꯛꯇꯪ ꯏꯁ ꯃꯤꯅꯤꯠ ꯃꯉꯥꯗ ꯐꯣꯟꯁꯦ ꯌꯦꯡꯒꯦ ꯌꯦꯡꯉꯨꯕ ꯑꯩꯒꯤ ꯐꯤꯞꯇꯤ ꯄꯥꯔꯁꯦꯟꯅꯤ
ꯎ ꯇ ꯁꯤꯇ ꯇꯕꯨ ꯂꯩꯁꯤꯁꯨ ꯅꯥꯕ ꯍꯧꯔꯛꯑꯦ ꯌꯥꯐꯠ ꯇꯥꯗꯧꯔꯕ꯭ꯔꯥ ꯀꯔꯤꯅꯣ ꯅꯣꯡꯁꯦ ꯇꯥꯒꯦ ꯈꯜꯂꯤ
ꯑꯩꯒꯤ ꯏꯃꯥꯟꯅꯕꯤ ꯑꯃ ꯍꯪꯆꯤꯠ ꯂꯥꯛꯀꯦ ꯍꯥꯏꯔꯤ ꯐ꯭ꯔꯁꯁ ꯃꯤꯠꯀꯤ ꯐꯁꯁꯠ ꯐꯦꯔꯋꯦꯜ ꯅꯨꯃꯤꯠꯀꯤꯗꯨꯣ
ꯎꯝ
ꯑꯗꯨꯃꯥꯏꯅ ꯑꯣꯛꯄ ꯊꯣꯛꯂꯛꯑꯣ ꯌꯥꯏ ꯄꯣꯠꯇꯩꯩ ꯑꯣꯛꯄ ꯂꯥꯛꯑꯣ ꯍꯥꯏꯔꯤ
ꯎꯝ
ꯒꯥꯔꯤ ꯑꯆꯧꯕ ꯂꯥꯡꯉꯝꯃꯨꯔꯥ ꯃꯆꯥ ꯂꯥꯡꯉꯝꯃꯨꯔꯥ ꯍꯥꯏꯕ ꯔ ꯊꯝꯃꯒꯦ